ꯑꯩ ꯁꯤ ꯐꯖꯅ ꯇꯥꯕꯤꯕ ꯀꯃꯥꯏ ꯇꯧꯒꯦ
ꯌꯥꯝ ꯐꯥꯖꯅ ꯇꯥꯖꯩ ꯃꯔꯨꯞꯅ ꯉꯥꯡꯉꯤꯕ ꯋꯥꯗꯣ ꯑꯩꯅ ꯉꯥꯡꯕꯖꯤꯗꯤ ꯐꯅ ꯇꯥꯕꯤꯕ꯭ꯔꯥ
ꯎꯝ ꯇꯥꯖꯩ ꯇꯥꯖꯩ ꯃꯔꯨꯞꯅ ꯉꯥꯡꯕꯤꯔꯤꯕ ꯋꯥꯗꯣ ꯑꯩꯁꯨ ꯐꯥꯖꯅ ꯇꯥꯖꯩ ꯑꯣ ꯑꯣ ꯁꯨꯝꯗꯧꯕꯅꯤꯁ ꯆꯥꯛ ꯏꯁꯤꯡ ꯆꯥꯕꯤꯔꯕ꯭ꯔꯥ ꯀꯃꯥꯏ ꯇꯧꯏ ꯋꯥꯁꯨ ꯋꯥꯁꯤꯜꯂꯛꯄ ꯉꯁꯤꯁꯦ ꯊꯦꯡꯖꯤꯜꯂꯛ ꯀꯔꯤꯒꯤꯅꯣ ꯃꯣꯏ ꯋꯥꯔꯤꯁꯦ ꯑꯗꯨꯝ ꯇꯞ ꯇꯞꯅ ꯑꯗꯨꯝ ꯁꯥꯟꯅꯁꯤꯀꯣ ꯃꯣꯏ
ꯌꯥꯏꯌꯦ ꯃꯔꯨꯞ ꯉꯍꯥꯛꯇꯪ ꯋꯥꯔꯤ ꯇꯧꯁꯤ ꯇꯨꯝꯃꯗꯥꯏꯁꯤꯗ ꯋꯥꯕꯨꯗꯤ ꯋꯥꯔꯦ ꯑꯗꯨꯕꯨ
ꯇꯧꯗꯕ ꯌꯥꯗꯕ ꯊꯕꯛꯁꯤꯡꯖꯦ ꯍꯥꯟꯅ ꯂꯣꯏꯁꯤꯜꯂꯝꯖꯤ ꯆꯥꯛ ꯏꯁꯤꯡꯕꯨꯗꯤ ꯉꯁꯥꯏ ꯆꯥꯖꯔꯨꯔꯦ ꯍꯧꯖꯤꯛꯀꯤ ꯅꯣꯡꯉꯥꯟꯖꯜꯂꯑꯦ
ꯑ ꯑꯗꯨꯗꯤ ꯃꯔꯨꯞ ꯆꯥꯔꯦ ꯃꯔꯨꯞ ꯑꯩꯖꯨ ꯃꯔꯨꯞꯀ ꯆꯞ ꯃꯥꯟꯅꯩ ꯅꯣꯡꯉꯥꯟ ꯅꯣꯡꯉꯥꯟꯁꯟꯂꯛꯑꯕꯅꯤ ꯃꯔꯨꯞ ꯄꯨꯡꯁꯦ ꯑꯗꯨꯝ ꯎꯝ ꯁꯟꯗꯤꯌꯥ ꯑꯌꯨꯛꯅꯦꯗꯨꯅꯤꯀꯣ ꯄꯨꯡꯁꯦ ꯑꯗꯣ ꯁꯨꯝꯇꯧꯁꯦ ꯃꯔꯨꯞ ꯑꯥ ꯋꯥꯁꯨ ꯋꯥꯅꯔꯕꯅꯦ ꯑꯗꯨꯅ ꯈꯤꯇꯪ ꯑꯥ ꯍꯣꯏ ꯑꯃ ꯃꯥ ꯑꯥ ꯁꯨꯝ ꯋꯥꯔꯤ ꯁꯨꯝ ꯋꯥꯔꯤ ꯃꯔꯨꯞꯀꯤ ꯋꯥꯈꯜꯗ ꯂꯩꯕ ꯋꯥꯔꯤꯗꯣ ꯁꯨꯝ ꯊꯝꯕꯤꯌꯣ ꯑꯩꯗꯤ ꯍꯥꯏꯗꯤ ꯈꯨꯠꯁꯤ ꯁꯣꯝꯗ ꯊꯥꯗꯕ ꯑꯗꯩ ꯀꯣꯛꯁꯨ ꯊꯥꯗꯕ ꯈꯤꯇꯪ ꯂꯨꯅ ꯊꯣꯛꯆꯕ ꯍꯥꯏꯇꯥꯔꯦ ꯃꯊꯪꯗꯩ ꯊꯪꯕꯤꯔꯅꯨ ꯃꯔꯨꯞꯀꯤ ꯋꯥꯈꯜꯂꯣꯟꯗ ꯂꯩꯕꯗꯣ ꯀꯔꯤꯒꯤ ꯃꯇꯥꯡꯗ ꯋꯥꯔꯤ ꯁꯥꯖꯤꯒꯦ ꯍꯥꯏꯕꯗꯣ ꯑꯩꯅꯕꯨꯗꯤ ꯐꯣꯟ ꯇꯧꯔꯛꯄꯅꯦ
ꯑꯥ ꯀꯩꯁꯨ ꯀꯥꯏꯗꯦ ꯋꯥꯔꯤꯖꯤ ꯀꯔꯤꯕꯨ ꯁꯥꯟꯅꯅꯤ ꯑꯅꯥ ꯑꯌꯦꯛꯁꯤꯡꯁꯤꯒꯤ ꯁꯥꯟꯅꯒꯗꯕꯅꯤ
ꯑꯥ ꯍꯥꯏꯕꯤꯔꯣ ꯍꯥꯏꯕꯤꯔꯣ ꯃꯌꯦꯛ ꯁꯦꯡꯅ ꯇꯥꯔꯦ
ꯑꯥ ꯑꯅꯥ ꯑꯌꯦꯛꯀꯤ ꯃꯇꯥꯡꯗ ꯁꯨꯝ ꯋꯥꯔꯤ ꯋꯥꯇꯥꯏ ꯇꯧꯁꯤ ꯀꯩꯁꯨ ꯀꯥꯏꯗꯦ ꯍꯥꯏꯗꯤ ꯑꯅꯥ ꯑꯌꯦꯛ ꯍꯥꯏꯕꯗꯤ
ꯍꯧꯖꯤꯛꯀꯥꯟꯒꯤ ꯅꯥꯔꯤꯕ ꯗꯥꯏꯕꯤꯇꯤꯁ ꯁꯨꯒꯔ ꯂꯩꯕꯒꯤ ꯑꯗꯒꯤ ꯑꯊꯥꯏꯇꯤꯁꯀꯤ ꯄ꯭ꯔꯣꯕ꯭ꯂꯦꯝ ꯃꯌꯥꯝꯖꯤꯡꯖꯤꯒꯤ ꯃꯇꯥꯡꯗ ꯅꯍꯥ ꯑꯣꯏꯕ ꯑꯩꯈꯣꯏꯕꯨ ꯅꯥꯒꯦ ꯅꯥꯒꯦ ꯇꯧꯔꯦ ꯍꯥꯏꯇꯥꯔꯦ ꯆꯤꯛꯄ ꯁꯥꯕꯁꯦ
ꯎꯝ ꯍꯝ
ꯑꯗꯣ ꯑꯩꯈꯣꯏꯗꯤ ꯁꯥꯟꯅꯔꯣꯏꯅꯤꯅ ꯁꯥꯟꯅꯔꯨꯕꯩ ꯊꯤꯟꯗꯣꯛꯄꯅꯤ ꯑꯔꯨꯝ ꯃꯌꯥꯡ ꯊꯥꯡꯒꯠꯂꯨꯕꯒꯤ ꯑꯗꯣ
ꯀꯔꯤ ꯀꯔꯤ ꯀꯃꯥꯏ ꯀꯃꯥꯏ ꯇꯧꯖꯤꯒꯦ ꯃꯔꯨꯞ ꯆꯥꯕꯖꯤꯖꯨ ꯌꯥꯝ ꯃꯔꯨ ꯑꯣꯏ ꯍꯧꯖꯤꯛꯇꯤ ꯑꯗꯨꯅ ꯑꯗꯣꯝꯅ ꯊꯝꯕꯤꯌꯨ
ꯃꯔꯨꯞ ꯃꯁꯤꯒꯤ ꯃꯇꯥꯡꯁꯦ ꯑꯩꯈꯣꯏ ꯑꯊꯥꯏꯇꯤꯁꯀꯤ ꯃꯇꯥꯡꯖꯤ ꯈꯤꯇꯪ ꯁꯝꯂꯞꯅ ꯍꯥꯏꯖꯒꯦ ꯑꯩꯒꯤ ꯏꯄꯥꯃꯛꯇ ꯊꯣꯛꯄꯅꯤꯅ ꯑꯊꯥꯏꯇꯤꯁꯁꯦ ꯑꯩꯈꯣꯏꯒꯤ ꯁꯝꯅ ꯍꯥꯏꯔꯕꯗ ꯃꯥꯁꯦ ꯌꯥꯝꯅ ꯑꯔꯥꯏꯕ ꯃꯑꯣꯡꯗ ꯃꯌꯥꯝ ꯒ꯭ꯌꯥꯟ ꯇꯥꯅꯕ ꯃꯑꯣꯡꯗ ꯍꯥꯏꯖꯒꯦ ꯇꯥꯔꯒꯗꯤ ꯁꯤꯡꯔꯤ ꯅꯥꯎꯔꯤ ꯁꯣꯟꯗꯔꯛꯄ ꯃꯈꯜꯒꯤ ꯑꯗꯒꯤ ꯑꯩꯈꯣꯏꯒꯤ ꯍꯛꯆꯥꯡ ꯃꯅꯨꯡꯗ ꯌꯥꯎꯔꯤꯕ ꯉꯥꯛꯊꯣꯛꯄꯒꯤ ꯑꯥ ꯉꯥꯛꯊꯣꯛꯅꯕ ꯑꯩꯈꯣꯏꯒꯤ ꯂꯥꯏꯅꯥ ꯇꯤꯟꯅꯥ ꯉꯥꯛꯊꯣꯛꯅꯕꯁꯤ ꯁꯣꯟꯊꯣꯔꯛꯄ ꯁꯝꯅ ꯍꯥꯏꯕꯗ ꯁꯣꯟꯗꯔꯛꯄ ꯁꯤꯅꯁꯨ ꯑꯣꯏꯍꯜꯂꯛꯂꯤ ꯑꯗꯨꯗꯒꯤ ꯏꯒꯤ ꯈꯣꯡꯖꯦꯜ ꯇꯞꯊꯔꯛꯄ ꯑꯗꯨꯒꯨꯝꯕ ꯁꯨꯃꯥꯏꯅ ꯂꯩꯌꯦ ꯑꯗꯣ ꯑꯩꯅ ꯈꯪꯖꯕ ꯈꯔ ꯑꯗꯨꯝ ꯃꯔꯨꯞꯅꯁꯨ ꯃꯈꯥ ꯇꯥꯕꯤꯔꯛꯑꯣꯅꯦ ꯍꯥꯏꯕꯗꯤ ꯈꯪꯕꯤꯕ ꯂꯩꯔꯗꯤ ꯁꯤ ꯂꯥꯏꯅꯥꯒꯤ ꯃꯑꯣꯡꯗ ꯑꯣꯏꯔꯒꯁꯨ ꯑꯗꯨ ꯃꯔꯨꯑꯣꯏꯅ ꯃꯔꯨꯞꯅ ꯁꯤ
ꯑ ꯊꯝꯖꯒꯦ ꯑꯅꯥꯕꯁꯤ ꯃꯈꯜ ꯌꯥꯝ ꯌꯥꯝꯃꯤ ꯑꯩꯈꯣꯏ ꯑꯗꯨꯅꯦ ꯃꯔꯨꯞ ꯑꯩꯁꯦ ꯉꯔꯥꯡ ꯊꯕꯛ ꯑꯃꯈꯛꯇꯡ ꯆꯠꯆꯕꯗ ꯑꯥꯏꯁ ꯀ꯭ꯔꯤꯝ ꯌꯣꯟꯝꯕ ꯑꯩꯈꯣꯏ ꯀꯥꯀꯥ ꯍꯥꯏꯒꯗ꯭ꯔꯥ ꯀꯩꯅꯣ ꯃꯥ ꯑꯃ ꯊꯦꯡꯅꯖꯩ ꯑꯗꯨ ꯃꯥꯒ ꯋꯥꯔꯤ ꯋꯥꯇꯥꯏ ꯇꯧꯕꯗ ꯑꯥꯏꯁ ꯀ꯭ꯔꯤꯝꯁꯤ ꯆꯥꯕꯨꯗꯤ ꯆꯥꯔꯛꯑꯦ ꯑꯗꯨꯕꯨ ꯕꯨ ꯑꯩ ꯅꯨꯡꯉꯥꯏꯇꯗꯅ ꯆꯥꯔꯛꯄꯅꯤ ꯇꯁꯦꯡꯅ ꯆꯥꯅꯤꯡꯉ ꯆꯥꯕꯁꯨ ꯅꯠ ꯇꯦ ꯑ ꯍꯣꯏ ꯑꯌꯤꯡꯕꯕꯨꯗꯤ ꯆꯥꯅꯤꯡꯉꯦ ꯑꯗꯨꯕꯨ ꯆꯤꯅꯤ ꯌꯥꯝ ꯊꯥꯛꯆꯟꯕꯗꯨꯗꯁꯨ ꯆꯥꯗꯤ ꯆꯥꯖ ꯅꯤꯡꯗꯕꯅꯤ ꯑꯗꯨꯕꯨ ꯃꯥ ꯅꯨꯡꯉꯥꯏꯈ꯭ꯔꯔꯣꯏꯅ ꯇꯧꯕꯗ ꯆꯥꯕꯤ ꯑꯗꯨ ꯋꯥꯔꯤ ꯋꯥꯇꯥꯏꯁꯨꯥ ꯉꯥꯏꯍꯥꯛ ꯇꯧꯔꯦ ꯑꯗꯨꯒ ꯃꯁꯥꯃꯛꯁꯨ ꯁꯨ ꯑꯅꯥꯕꯅꯤ ꯑꯗꯨꯒ ꯑꯊꯨꯝꯕ ꯆꯥꯕꯗꯒꯤ ꯑꯣꯏꯔꯛꯄ ꯃꯗꯨ ꯃꯁꯥ ꯃꯛꯁꯦ ꯍꯨꯃꯥꯡ ꯇꯥꯕ ꯊꯕꯛ ꯀꯌꯥ ꯑꯃꯗꯤ ꯇꯧꯖꯩ ꯍꯥꯏ ꯑꯗꯨꯕꯨ
ꯅꯥꯕꯗꯤ ꯁꯨꯝ ꯍꯦꯟꯖꯜꯂꯛꯑꯦꯅ ꯍꯥꯏ ꯃꯁꯤ ꯀꯩ ꯃꯔꯝꯒꯤꯅꯣꯅ ꯑꯩꯅ ꯁꯨꯝ ꯊꯤꯒꯠꯄ ꯃꯇꯝꯗ ꯑꯩꯈꯣꯏꯅ ꯆꯥꯅꯔꯤꯕ ꯆꯦꯡꯁꯤꯐꯥꯎꯗ ꯃꯁꯤ ꯍꯨ ꯌꯥꯎꯔꯦ ꯃꯔꯨꯞ ꯑꯩꯅ ꯍꯥꯏꯖꯅꯤꯡꯉꯤꯁꯤꯀꯣ
ꯎꯝ
ꯑꯩꯈꯣꯏ ꯌꯨꯔꯤꯌꯥꯁꯤ ꯍꯥꯞꯆꯜꯂꯕꯅꯤꯅ ꯑꯩꯈꯣꯏ ꯍꯦꯛ ꯍꯤꯇꯤꯜ ꯍꯤꯗꯥꯛꯇꯩ ꯀꯔꯤꯗꯒꯤ ꯀꯥꯞꯄꯤꯕ ꯇꯧꯔꯤꯕ ꯃꯌꯥꯝꯁꯤꯅ ꯐꯤꯕꯝꯁꯤ ꯂꯥꯛꯏꯕꯅꯤ ꯍꯨꯃꯥꯡ ꯐꯅ ꯇꯥꯔꯁꯨ ꯎꯄꯥꯏ ꯂꯩꯇꯦ ꯑꯗꯨ ꯅꯥꯔꯛꯀꯅꯤꯗꯅ ꯑꯩꯈꯣꯏ ꯆꯥꯕꯁꯤ ꯌꯥꯔꯤꯉꯩ ꯆꯦꯛꯁꯤꯜꯍꯧꯁꯤ ꯑꯗꯨꯅꯤ ꯊꯝꯖꯅꯤꯡꯉꯤꯁꯦ ꯃꯔꯨꯞ ꯑꯗꯨꯒ ꯃꯔꯨꯞ ꯍꯣꯏꯒꯤ ꯑꯗꯨꯋꯥꯏꯗꯗꯤ ꯑꯅꯥ ꯑꯌꯦꯛ ꯀꯔꯤ ꯀꯔꯤ ꯂꯩꯕ ꯈꯣꯠꯄ ꯂꯩ
ꯑꯅꯥ ꯑꯌꯦꯛꯁꯦ ꯑꯩꯒꯤ ꯏꯃꯨꯡ ꯃꯛꯇꯕꯨ ꯊꯣꯛꯏꯕꯅꯤ ꯑꯗꯨꯝ ꯑꯗꯨꯝ ꯊꯣꯛꯏ ꯑꯩꯒꯤ ꯏꯃꯨꯡ ꯃꯛꯇꯗꯁꯨ ꯊꯣꯛꯏ ꯑꯅꯥꯕꯒꯤꯗꯤ ꯑꯩꯒꯤ ꯏꯃꯨꯡꯁꯤ ꯄꯨꯔꯥ ꯗꯣꯛꯇꯔ ꯂꯥꯏꯌꯦꯡꯁꯪ ꯑꯗꯨꯛꯀꯤ ꯃꯇꯤꯛ ꯀꯨꯡꯉꯦ ꯍꯥꯏꯖꯕ ꯇꯥꯔꯦ ꯂꯥꯏꯅꯥꯁꯦ ꯂꯥꯏꯅꯥ ꯂꯩꯕꯁꯦ ꯑꯗꯨ ꯑꯗꯨꯅ ꯍꯧꯖꯤꯛ ꯍꯥꯏꯖ ꯍꯥꯏꯕꯤꯔꯦ ꯑꯩꯈꯣꯏꯒꯤ ꯍꯧꯖꯤꯛ ꯂꯩꯔꯤꯕ ꯆꯥꯔꯤꯕ ꯑꯩꯈꯣꯏꯅ ꯆꯥꯔꯤꯕ ꯁꯤ ꯐꯥꯎꯕꯗ ꯑꯩꯈꯣꯏꯖꯤ ꯊꯥꯖꯅꯤꯡꯉꯥꯏ ꯑꯣꯏꯔꯛꯇꯕ ꯍꯥꯏꯖꯕ ꯇꯥꯔꯦ ꯑꯗꯨꯒꯤ ꯃꯇꯥꯡꯗ ꯁꯨꯝ ꯅꯩꯅꯁꯦ ꯏꯁꯤꯡ ꯐꯥꯎꯕ ꯑꯩꯈꯣꯏ ꯍꯧꯖꯤꯛ ꯇꯨꯔꯦꯟꯗꯒꯤ ꯍꯥꯏꯗꯤ ꯌꯥꯝ ꯐꯣꯡꯅ ꯉꯥꯡꯉꯨꯕꯗꯤ ꯌꯥꯕ ꯅꯠꯇꯦ ꯑꯁꯤꯒꯤ ꯃꯐꯝꯁꯤꯗ ꯑꯣꯏꯕ ꯁꯨꯝ ꯉꯥꯡꯖꯕꯅꯤ ꯇꯥꯕꯤꯔꯤꯕꯁꯤꯡꯅꯁꯨ ꯉꯥꯛꯄꯤꯌꯨ ꯑꯗꯨ ꯁꯨꯃꯥꯏ ꯁꯨꯝ ꯂꯩꯕꯁꯦ ꯑꯩꯈꯣꯏ ꯃꯤ ꯃꯤꯅ ꯒꯌꯥꯟ ꯇꯥꯍꯟꯅꯤꯡꯉꯦ ꯋꯥꯔꯤꯁꯦ ꯁꯨꯝ ꯁꯥꯔꯗꯤ ꯂꯩꯔꯛꯇꯕꯅꯤꯅꯦ ꯋꯥ ꯉꯥ ꯉꯥꯄꯤꯒꯅꯤ ꯑꯗꯨ ꯍꯅꯤꯡꯉꯥꯏ ꯃꯤ ꯃꯤꯖꯤ ꯒ꯭ꯌꯥꯟ ꯇꯥꯍꯟꯅꯤꯡꯉꯤ ꯑꯈꯣꯏꯒꯤ ꯍꯨꯖꯤꯛ ꯍꯨꯖꯤꯛ ꯂꯩꯕꯤꯔꯤꯕ ꯑꯗꯨ ꯁꯤꯒꯨꯝꯕꯒꯤ ꯍꯤꯔꯝꯗ ꯄꯥꯏꯕꯤꯔꯤꯕ ꯍꯣꯏ ꯁꯤꯟꯐꯝꯅꯤ ꯍꯤꯡꯅꯕꯒꯤꯗꯃꯛꯇꯅꯦ ꯑꯗꯨꯕꯨ ꯑꯩ ꯑꯃ ꯍꯤꯡꯅꯕ ꯍꯣꯠꯅꯕꯗ ꯈꯣꯏꯒꯤ ꯃꯤꯑꯣꯏ ꯀꯌꯥ ꯑꯃ ꯑꯋꯥꯐꯝꯗ ꯇꯥꯍꯟꯕ ꯇꯥꯔꯒꯗꯤ ꯃꯗꯨ ꯍꯤꯡꯉꯤꯕꯗꯨ ꯈꯣꯏꯒꯤ ꯍꯨꯃꯥꯡ ꯃꯃꯟꯅ ꯍꯤꯡꯕ ꯅꯠꯇꯦ ꯃꯤꯒꯤ ꯏ ꯊꯛꯂꯒ ꯍꯤꯡꯕꯅꯤ ꯍꯥꯏꯗꯨꯅ ꯊꯝꯖꯒꯦ ꯍꯤꯡꯆꯥꯕ ꯑꯃꯒ ꯑꯈꯣꯏ ꯑ ꯀꯦꯅꯣ ꯇꯧꯔꯛꯄꯗ ꯀꯩꯁꯨ ꯈꯥꯃꯟꯕ ꯊꯣꯛꯂꯣꯏ ꯍꯤꯡꯆꯥꯕ ꯑꯃꯒ ꯄꯥꯟꯅꯔꯛꯄ ꯃꯇꯝꯗ ꯁꯨꯃꯥꯏꯟ ꯊꯝꯖꯒꯦꯅꯦ
ꯆꯨꯝꯕꯅꯦ ꯗꯣ ꯆꯥꯔꯤ ꯊꯛꯏ ꯃꯌꯥꯝꯁꯤꯅ ꯍꯤꯡꯗꯣꯔꯤꯕꯅꯤ ꯑꯗꯨ ꯍꯣꯁꯄꯤꯇꯥꯜꯁꯨ ꯉꯥꯏ ꯑꯃꯖꯨ ꯉꯥꯏ ꯇꯧꯔꯤꯕ ꯃꯌꯥꯝꯁꯤ ꯑꯅꯥ ꯂꯥꯏꯌꯦꯡ ꯁꯪ ꯁꯤꯡ ꯇꯧꯔꯤꯕ ꯑꯁ ꯑꯩ ꯃꯔꯨꯞ ꯑꯩ ꯍꯣꯁꯄꯤꯇꯥꯜ ꯆꯠ ꯄ ꯉꯝꯖꯗ꯭ꯔꯦ ꯅꯥꯕꯁꯤ ꯀꯦ ꯅꯣꯡꯃ ꯃꯅꯨꯡꯗ ꯂꯥꯛꯏꯕ ꯃꯌꯥꯝꯖꯤ ꯃꯇꯝ ꯑꯃꯗꯨꯗꯤ ꯍꯥꯏꯔꯝꯗꯣꯏꯅꯤ ꯅꯈꯣꯏꯅ ꯗꯥꯏꯠꯇꯤꯡ ꯇꯧꯋꯤ ꯑꯗꯨ ꯇꯧꯋꯤ ꯑꯗꯥ ꯇꯋꯤꯗꯅ ꯃꯗꯨ ꯃꯨꯟꯅ ꯈꯟꯗꯔꯨꯕꯗꯗꯤ ꯆꯥꯕꯖꯤ ꯈ꯭ꯋꯥꯏꯗꯒꯤ ꯏꯁ ꯑꯈꯣꯏꯅ ꯑꯍꯥꯟꯕ ꯈꯣꯡꯊꯥꯡꯅꯤ ꯆꯥꯕꯖꯤ ꯑꯣꯏ ꯂꯩꯔꯝꯃꯦ
ꯆꯥꯕꯖꯤ ꯌꯦꯡꯖꯟꯗ꯭ꯔꯒꯗꯤ ꯑꯈꯣꯏ ꯈꯨꯗꯤꯡꯃꯛ ꯂꯣꯏ ꯁꯣꯏꯔꯛꯀꯅꯤ ꯍꯥꯏꯇꯥꯥꯔꯦ ꯍꯛꯆꯥꯡ ꯀꯟꯗ꯭ꯔ ꯃꯇꯝꯗ ꯃꯔꯨꯞꯅ ꯑꯈꯣꯏ ꯁꯅꯥꯒꯤ ꯃꯣꯝꯄꯥꯛꯇ ꯍꯤꯞ ꯄꯒꯖꯨ ꯋꯥꯈꯜ ꯅꯨꯡꯉꯥꯏꯔꯣꯏ ꯍꯥꯏꯇꯥꯔꯦ ꯀꯟꯕ ꯉꯝꯃꯣꯏꯗꯨ ꯂꯥꯏꯅꯥ ꯅꯥꯁꯤꯜꯂꯛ ꯇꯥꯔꯗꯤ ꯑꯗꯨꯝ ꯃꯔꯨꯞ ꯎꯄꯥꯏ ꯂꯩꯇꯦ
ꯑꯗꯨꯅ ꯍꯛꯆꯥꯡꯖꯤꯅ ꯃꯔꯨ ꯑꯣꯏꯅ ꯂꯧꯁꯤ ꯇꯨꯝꯕ ꯆꯥꯕ ꯆꯥꯡ ꯅꯥꯏꯁꯤ ꯅꯣꯡ ꯐꯗꯣꯛ ꯍꯣꯏ ꯊꯕꯛ ꯏꯪꯈꯥꯡ ꯑꯃ ꯀꯩꯃ ꯂꯣꯏꯁꯤꯟꯅꯕ ꯍꯣꯠꯅꯕꯗ
ꯀꯩꯅꯣ ꯇꯧꯕꯗꯤ ꯀꯩꯁꯨ ꯀꯥꯏꯗꯦ
ꯑꯗꯨꯕꯨ ꯌꯥꯔꯤꯉꯩ ꯇꯨꯝꯕ ꯆꯥꯕꯗꯨ ꯁꯥꯟꯅꯕ ꯍꯨꯃꯥꯡ ꯊꯣꯛꯄ ꯁꯤꯒꯨꯝꯕ ꯇꯧꯁꯤ ꯃꯔꯨꯞ ꯑꯗꯨ ꯃꯌꯨꯞꯁꯨ ꯍꯌꯦꯡ ꯁꯪꯉꯒꯗꯤ ꯃꯔꯨꯞ ꯍꯣꯏꯔꯣꯝꯗꯩ ꯂꯥꯛꯆꯔꯒ ꯃꯔꯨꯞꯀ ꯀꯗꯥꯏꯗꯅꯣꯝꯃ ꯁꯨꯝ ꯕꯣꯜ ꯀꯥꯎꯕ ꯈꯣꯠꯄ ꯈꯔ ꯇꯧꯔꯨꯖꯤ ꯃꯔꯨꯞ ꯀꯩ ꯀꯥꯏꯒꯦ
ꯎꯝ ꯌꯥꯏꯌꯦ ꯃꯔꯨꯞ ꯍꯛꯆꯥꯡ ꯐꯕꯅꯗꯤ ꯃꯅꯨꯡ ꯆꯜꯂꯤꯕꯅꯤ ꯁꯥꯟꯅ ꯈꯣꯠꯅꯕ ꯍꯥꯏꯕꯁꯤ ꯌꯥꯎꯗ꯭ꯔꯒꯗꯤ ꯑꯈꯣꯏ ꯍꯛꯆꯥꯡ ꯐꯕꯁꯤꯁꯨ ꯌꯥꯗꯦ ꯑꯗꯨꯝ ꯀꯩꯁꯨ ꯀꯥꯏꯗꯦ ꯃꯔꯨꯞ ꯂꯥꯛꯄꯤꯌꯣ ꯃꯔꯨꯞꯅ ꯁꯪꯕ ꯀꯥꯟ ꯗ ꯑꯗꯨꯝ ꯀꯣꯏꯊꯣꯛꯄꯤꯔꯣ ꯑꯩꯖꯨ ꯑꯗꯨꯝ ꯃꯔꯨꯞꯅ ꯂꯥꯛꯄ ꯀꯥꯟꯗꯨꯗ ꯍꯔꯥꯎ ꯍꯔꯥꯎ ꯌꯥꯎꯖꯒꯦ ꯍꯥꯏꯕꯗꯤ ꯑ ꯁꯅꯥ ꯈꯣꯠꯅꯕ ꯆꯠꯄꯖꯤ ꯌꯥꯝꯅ ꯄꯥꯝꯖꯩ ꯄꯥꯝꯖꯅ ꯍꯧꯖꯔꯛꯄꯅꯤꯅ ꯋꯥꯁꯨ ꯋꯥꯅꯔꯦ ꯍꯧꯖꯤꯛꯁꯦ ꯍꯥꯏꯗꯤ ꯃꯔꯨꯞꯁꯨ ꯊꯕꯛ ꯀꯌꯥꯃ ꯆꯠꯂꯨꯔꯦ ꯑꯩꯁꯨ ꯊꯕꯛ ꯀꯌꯥꯃ ꯆꯠꯂꯨꯔꯦ ꯉꯁꯥꯏ ꯃꯈꯩꯁꯨ ꯁꯥꯟꯅꯃꯤꯟꯅꯕ ꯀꯩꯅꯣ ꯁꯥꯟꯅ ꯈꯣꯠꯅꯕ ꯇꯧꯔꯦ ꯑꯗꯨꯅ ꯋꯥꯁꯨ ꯋꯥꯅꯔꯛꯂꯕꯅꯤ ꯑ ꯑꯩꯅ ꯉꯥꯡꯉꯤꯁꯦ ꯑꯗꯨꯝ ꯇꯥꯕꯤꯔꯤꯀꯣ ꯕ꯭ꯔꯣ
ꯑꯥ ꯇꯥꯏ ꯇꯥꯏ ꯌꯥꯝ ꯁꯦꯡꯅ ꯇꯥꯏ
ꯍꯪꯉꯤꯅꯤ ꯑꯣ ꯃꯔꯨꯞ ꯃꯈꯥ ꯇꯥꯔꯛꯄꯁꯤꯗꯤ ꯑꯩꯈꯣꯏ ꯁꯥꯟꯅ ꯈꯣꯠꯅꯕ ꯆꯥꯕ ꯊꯛꯄ ꯂꯣꯏꯅ ꯇꯣꯛꯊꯣꯛꯈ꯭ꯔꯒ ꯑꯩꯈꯣꯏꯒꯤ ꯅꯣꯛꯄꯁꯤꯅ ꯑꯩꯈꯣꯏꯒꯤ ꯍꯛꯆꯥꯡ ꯌꯥꯝꯅ ꯑꯩꯈꯣꯏꯒꯤ ꯍꯥꯏꯗꯤ ꯅꯨꯡꯉꯥꯏꯕ ꯑꯗꯨꯝ ꯇꯣꯄꯤꯛ ꯁꯨꯝ ꯁꯥꯖꯦ ꯑꯋꯥ ꯅꯨꯡꯉꯥꯏꯒꯤ ꯑꯗꯨꯝ ꯑꯋꯥꯕ ꯉꯥꯛꯇ ꯁꯥꯔ ꯂꯩꯔꯁꯨ ꯇꯥꯅꯤꯡꯉꯣꯏꯗꯣ ꯅꯣꯛꯄ ꯍꯥꯏꯕꯁꯤꯅ ꯍꯛꯆꯥꯡꯗ ꯀꯌꯥꯃꯨꯛ ꯀꯥꯟꯅ ꯃꯔꯨꯞꯀꯤ ꯋꯥꯈꯜꯂꯣꯟꯗ ꯀꯩꯀꯩ ꯂꯩꯒꯦꯗꯨꯖꯨ ꯊꯝꯕꯤꯌꯨꯟ
ꯅꯣꯛꯄꯁꯤ ꯑꯗꯨꯛꯀꯤ ꯃꯇꯤꯛ ꯀꯥꯟꯅꯩꯗ ꯃꯔꯨꯞ ꯀꯥꯟꯅꯕꯩ ꯆꯥꯡꯗꯤ ꯑꯩꯗꯤ ꯌꯥꯝ ꯁꯥꯎꯒꯟꯕ ꯃꯤ ꯃꯤꯑꯣꯏꯅꯤ ꯑꯗꯨꯕꯨ ꯑꯩꯁꯤ ꯅꯣꯛꯑꯀꯥꯟꯗꯗꯤ ꯑꯃꯨꯛ ꯑꯩꯖꯦ ꯌꯥꯝ ꯅꯣꯛꯀꯟꯕ ꯃꯤꯑꯣꯏꯅꯤ ꯍꯣꯏꯕꯀꯣ ꯑꯩ ꯅꯣꯛꯈ꯭ꯔꯒꯗꯤ ꯌꯥꯖꯤꯗꯒꯤ ꯍꯤꯒꯠꯄ ꯍꯥꯏꯇꯥꯔꯦ ꯁꯥꯎꯔꯒꯅ ꯑꯗꯨꯛꯀꯤ ꯃꯇꯤꯛ ꯁꯥꯎꯕ
ꯁꯥꯎꯕꯗꯤ ꯊꯨꯏ ꯑꯗꯨ ꯐꯥꯊꯕꯖꯨ ꯊꯨꯏ ꯑꯗꯨꯒ ꯅꯣꯛꯄꯖꯤꯗꯤ ꯌꯥꯝ ꯀꯨꯏ ꯍꯥꯏꯇꯥꯔꯦ ꯑꯩꯒꯤꯗꯤꯀꯣ ꯑꯗꯨꯅ ꯈꯪꯗꯦ ꯑꯗꯣ ꯑꯗꯨ ꯃꯗꯨ ꯍꯌꯦꯡꯁꯤ ꯍꯌꯦꯡ ꯁꯥꯟꯅꯗꯣꯏ ꯋꯥꯔꯤꯖꯦ ꯁꯥꯟꯅꯖꯤ ꯑꯩꯈꯣꯏ ꯍꯨꯃꯥꯡ ꯇꯥꯍꯟꯕꯁꯤꯅ ꯀꯥꯟꯅꯩ ꯈꯪꯉꯕꯅꯤ ꯃꯔꯨꯞ ꯑꯩꯈꯣꯏ ꯑꯥꯗ ꯃꯣꯏ ꯌꯧ ꯊꯣꯛꯄ ꯊꯣꯛꯇꯕꯒꯤ ꯋꯥꯔꯤ ꯅꯠꯇꯅ ꯑꯩꯈꯣꯏ ꯏꯃꯥꯟꯅꯕ ꯈꯔ ꯍꯧꯔꯒ ꯉꯍꯥꯛ ꯅꯨꯡꯉꯥꯏꯅ ꯍꯥꯏꯇꯥꯔꯦ ꯂꯥꯡꯃꯤꯟꯅꯗꯨꯅ ꯃꯁꯥ ꯅꯥꯟꯕ ꯖꯒꯥꯗꯨꯗ ꯆꯠꯂꯒ ꯑꯩꯈꯣꯏꯒꯤ ꯑꯥ ꯍꯨꯃꯥꯡ ꯃꯟꯅ ꯇꯥꯟꯖꯕ ꯄꯩꯁꯥꯅ ꯂꯩꯖꯒꯤꯕ ꯑꯗꯨꯒꯨꯝꯕ ꯈꯨꯃꯨꯛꯁꯤꯡꯗꯣ ꯇꯣꯡꯉꯒ
ꯑꯥ ꯆꯨꯝꯃꯤ ꯍꯨꯃꯥꯡꯃꯟꯅ ꯇꯥꯟꯖꯕ
ꯃꯥꯅꯤ ꯑꯗꯨꯅ ꯑꯩꯈꯣꯏ ꯇꯧꯁꯤ ꯑꯍꯤꯡ ꯇꯨꯝꯗꯕꯤꯗ ꯇꯧꯈꯤꯕꯅꯤ ꯃꯔꯨꯞ ꯃꯗꯨꯗ ꯀꯥ ꯍꯦꯟꯅ ꯅꯨꯡꯉꯥꯏꯇꯕ ꯇꯧꯒꯨꯝꯁꯤ ꯑꯩꯗꯤ ꯃꯥꯅꯤ ꯃꯔꯨꯞ ꯑꯩꯗꯤ ꯍꯨꯃꯥꯡꯃꯛ ꯇꯥꯗ꯭ꯔꯒꯁꯨꯨ ꯃꯅꯨꯡꯗꯗꯤ ꯌꯥꯖꯗ꯭ꯔꯦ ꯃꯔꯨꯞ ꯑꯩꯒꯤ ꯋꯥ ꯍꯥꯏꯇꯥꯔꯦꯀꯣ ꯑꯍꯤꯡ ꯇꯨꯝꯃꯛꯇ꯭ꯔꯤꯁꯤ ꯑꯗꯨꯛꯀꯤ ꯃꯇꯤꯛ ꯀꯨꯏꯔꯦ ꯕꯣꯜꯖꯨ ꯂꯩꯖꯕ ꯍꯧꯖꯤꯛ ꯐꯤꯐꯥ ꯋꯥꯔꯜ ꯀꯞꯁꯨ ꯂꯩꯁꯟꯕꯅ ꯃꯔꯝ ꯑꯣꯏꯔꯒ ꯑꯩꯁꯦ ꯑꯍꯤꯡ ꯅꯨꯡꯊꯤꯜ ꯄꯥꯗꯅ ꯑꯩꯖꯦ ꯑꯣꯠꯂꯦ ꯍꯥꯏꯇꯥꯔꯦ
ꯎꯝ
ꯑꯗꯨꯅꯅꯤꯁ ꯑꯗꯣ ꯍꯌꯦꯡꯗꯤ ꯑꯃꯨꯛꯇꯪ ꯄꯦꯟꯅ ꯑꯃꯨꯛꯇꯪ ꯅꯣꯛꯊꯣꯛꯎꯖꯤ ꯉꯁꯥꯏ ꯅꯣꯛꯃꯤꯟꯅꯒꯤꯕ ꯑꯗꯨꯃꯥꯏꯅ ꯍꯌꯦꯡꯖꯤ ꯑꯝꯇꯪ ꯄꯩꯁꯥ ꯈꯔ ꯊꯤꯗꯣꯛꯑꯒ ꯍꯥꯏꯇꯥꯔꯦ ꯃꯔꯨꯞꯀꯣ ꯈꯣꯏ ꯅꯔꯒ ꯑꯝꯇꯪꯗꯤ ꯑꯥ ꯊꯦꯡꯒꯥꯏꯃꯤꯟꯅꯔꯨꯖꯤ ꯍꯜꯂꯛꯑꯒ ꯑꯩ ꯏꯟꯖꯥꯡ ꯑꯍꯥꯎꯕ ꯑꯃ ꯀꯩ ꯑꯃ
ꯌꯥꯝ ꯅꯨꯡꯉꯥꯏꯖꯔꯦ ꯃꯔꯨꯞ ꯃꯇꯥꯡꯖꯤꯗ ꯑꯃꯨꯛ ꯀꯥꯏꯅꯔꯖꯤ ꯍꯌꯦꯡ ꯑꯃꯨꯛ ꯊꯦꯡꯅꯔꯖꯤ
ꯑꯗꯨ ꯃꯔꯨꯞ ꯂꯣꯏꯁꯤꯟꯂꯛꯄꯗꯨ